ꯇꯥꯏ ꯇꯥꯏ
ꯑꯩ ꯕꯦꯛꯒ꯭ꯔꯥꯎꯟ ꯅꯣꯏꯁ ꯌꯥꯝ ꯊꯣꯛꯄ꯭ꯔꯥ
ꯑꯗꯨ ꯀꯩꯅꯣ ꯐꯦꯟ ꯑꯃꯨꯛ ꯊꯥꯢꯔꯥ
ꯐꯦꯟ ꯊꯥꯕꯅꯦ ꯁꯥꯏꯌꯦꯅ
ꯀꯩꯅꯣ ꯇꯨꯝ ꯍꯧꯒꯠꯂꯛꯄꯒ ꯁꯥꯏ ꯍꯥꯢꯁꯦ ꯀꯩꯅꯣ ꯀꯃꯥꯢ ꯇꯧꯢꯅꯣ
ꯁꯥꯢꯌꯦ
ꯌꯥꯗ꯭ꯔꯥꯕ
ꯌꯥꯗ꯭ꯔꯦ
ꯑꯩꯖꯨ ꯑꯩ ꯀꯥꯖꯦ ꯁꯥꯒ꯭ꯔꯥꯖꯥꯅꯤ ꯀꯥꯏꯗꯩꯅꯣ ꯑꯦꯁ ꯍꯣꯏ ꯑꯌꯨꯛ ꯅꯨꯡꯊꯤꯟꯗꯅ ꯑꯃꯨꯛ ꯈꯔ ꯐꯩꯌꯦꯕꯀꯣ ꯑꯩꯖꯤꯅ ꯑꯃꯨꯛ
ꯑ
ꯅꯨꯡꯗꯥꯡꯗꯤ ꯂꯣꯏꯔꯦ ꯑꯩ ꯐꯦꯟ ꯊꯥꯗꯦ ꯁꯨꯡꯛ ꯇꯨꯝꯕ ꯌꯥꯗꯦ ꯃꯩꯒ ꯃꯨꯠ ꯈꯤꯕꯁꯦ ꯇꯨꯝꯕ ꯌꯥꯔꯔꯣꯏ ꯑꯗꯨꯝ
ꯎꯝ ꯑꯩ ꯀꯥꯖꯤꯖꯨ ꯅꯨꯡꯁꯤꯠ ꯊꯣꯛꯐꯝ ꯂꯩꯇꯕ ꯊꯣꯡꯅꯥꯎ ꯄꯥꯝꯗꯕꯀꯣ ꯅꯥꯎ ꯄꯥꯟꯕꯁꯦ ꯌꯨꯝ ꯁꯥꯖꯤꯟꯈꯤꯕ ꯌꯨꯝ ꯁꯣꯝꯗ ꯑꯩꯈꯣꯏ ꯅꯧꯅ ꯁꯥꯗꯣꯛꯄꯗꯨꯒꯤ ꯋꯥꯜꯗꯣ ꯇꯥꯁꯟꯕꯀꯣ ꯊꯣꯡꯅꯥꯎꯄꯥꯁꯤꯗ
ꯑꯥ
ꯑꯗꯨꯢꯗꯨꯅ ꯊꯣꯡꯅꯥꯎꯁꯦ ꯍꯥꯡꯗꯣꯛꯄ ꯌꯥꯗꯕ ꯑꯗꯨꯒꯤ ꯑꯩ ꯀꯥꯜꯂꯤ ꯅꯨꯡꯁꯤꯠꯁꯦ ꯊꯣꯛꯂꯛꯐꯝ ꯆꯪꯐꯝꯗ ꯑꯝꯇ ꯂꯩꯇꯕꯤꯅꯦꯕ
ꯑꯁꯥ
ꯑꯗꯨꯅ ꯑꯁ ꯑꯗꯩꯗꯤ ꯈꯔ ꯉꯥꯟꯅꯕꯅ ꯑꯃ ꯖꯤꯡꯒ ꯑꯉꯥꯟꯕꯤꯗꯣ
ꯑꯥ
ꯑꯗꯨꯖꯨ ꯍꯥꯞꯄꯀꯣ ꯂꯣꯔꯦ ꯑꯩꯗꯤ ꯂꯧꯔꯦ
ꯑꯁ ꯑꯗꯨꯅ ꯑꯩꯒꯤꯗꯤ ꯑꯩꯖꯨ ꯊꯣꯡ ꯊꯣꯡꯅꯥꯎꯕꯨꯗꯤ ꯄꯥꯜꯂꯦ ꯑꯗꯣ ꯊꯅꯥꯎꯗꯤ ꯅꯨꯡꯁꯤꯠ ꯆꯚꯝ ꯂꯩꯇꯦꯕꯀꯣ ꯁꯣꯟꯗ ꯑꯈꯣꯏ ꯅꯥꯀꯟꯗ ꯑꯈꯣꯏ ꯀꯀꯥ ꯍꯣꯢꯒꯤ ꯌꯨꯝ ꯁꯥꯏꯌꯦꯕꯀꯣ
ꯎꯝ
ꯆꯪꯕꯝꯁꯨ ꯌꯥꯎꯗꯕꯅꯤꯅꯅꯦ ꯑꯩꯁꯨ ꯁꯕꯗ ꯁꯥꯕꯗ ꯀꯥꯏꯗꯒꯤ ꯄꯨ ꯕꯦꯔꯥꯅꯤ ꯇꯧꯔꯤꯖꯤ ꯑꯌꯨꯛ ꯅꯨꯗꯤꯁꯤꯅ ꯈꯔ ꯏꯪꯉꯦꯕꯀꯣ ꯑꯗꯨꯒ ꯅꯨꯡꯗꯥꯡꯁꯤꯗ ꯅꯨꯡꯗꯥꯡꯁꯤꯗꯅꯦ ꯅꯨꯡꯁꯥꯗꯣ ꯑꯌꯨꯛ ꯅꯨꯡꯗꯤꯡꯒꯤ ꯅꯨꯡꯁꯥꯗꯣ ꯃꯊꯛꯁꯤꯗ ꯑꯩꯈꯣꯏ ꯁꯥꯠꯁꯤꯗ ꯀꯩꯅꯣ ꯇꯧ ꯂꯩꯍꯧꯔꯅꯦꯕ ꯅꯨꯡꯁꯥꯁꯤ ꯁꯨ ꯁꯜꯍꯜ ꯂꯩꯍꯧꯔꯅꯦꯕ ꯑꯗꯒꯤ ꯅꯨꯡꯗꯥꯡꯁꯤ ꯐꯨꯗꯣꯔꯛꯑꯅꯦꯕ
ꯑꯣ
ꯍꯥꯏꯗꯤ ꯑꯩꯌꯨꯛ ꯅꯨꯡꯗꯤꯟꯗꯗꯤ ꯁꯨꯝ ꯀꯩꯅꯣꯗꯨ ꯐꯨꯗꯣꯛꯄ ꯉꯝꯗꯦꯕ ꯁꯨꯝ ꯉꯁꯥꯏ ꯊꯥꯕꯅꯤꯅꯀꯣ ꯁꯨꯝ ꯆꯨꯞꯜꯂ ꯂꯩꯍꯧꯔ ꯂꯩꯍꯧꯣ ꯅꯨꯡꯗꯥꯡ ꯁꯨꯝ ꯆꯠꯊꯔꯛꯇꯣꯏꯅꯦ ꯍꯥꯏꯕꯀꯣ ꯑ ꯅꯨꯡꯊꯥꯡꯗ ꯐꯨꯠꯗꯣꯔꯒ ꯑꯩ ꯀꯥꯁꯦ ꯁꯥꯗꯣꯏꯅꯦꯕ
ꯎꯝ
ꯍꯣꯏ ꯑꯩ ꯅꯨꯡꯊꯤꯟꯗꯁꯨ ꯑꯗꯨꯝ ꯃꯤ ꯑꯇꯩ ꯀꯥꯗ ꯌꯦꯡꯅꯔꯨꯔꯒꯗꯤ ꯑꯩ ꯀꯥꯁꯦ ꯌꯥꯝ ꯁꯥꯏꯑꯦꯕ ꯑꯗꯩ ꯏꯪꯊꯝꯊꯥꯁꯤꯅ ꯑꯩ ꯀꯥꯗꯨꯗ ꯑꯃꯨꯛ ꯏꯪꯕ
ꯀꯩꯀꯥꯟꯅꯔꯤꯕꯗꯨꯗꯤ
ꯑꯗꯨꯅ ꯍꯥꯏꯁꯦ ꯏꯪꯊꯝꯊꯥꯅ ꯏꯪꯉꯤꯁꯤꯅ ꯀꯔꯤꯅꯣ ꯍꯥꯏꯅ ꯄꯩꯁꯥ ꯐꯪꯗꯕꯅꯤꯅ ꯏꯪꯉꯕ ꯑꯃꯨꯛ ꯑꯗꯨ ꯁꯤꯁꯨ ꯅꯨꯡꯗꯥꯡꯗ ꯁꯥꯗꯣꯏꯅꯤ ꯅꯤꯡꯊꯝꯊꯥꯁꯦ
ꯅꯨꯡꯗꯥꯡ ꯁꯥꯗꯣꯏꯅꯦ
ꯎꯝ ꯑꯣꯖꯥ ꯑꯃ ꯁꯥꯏ ꯑꯩ ꯑꯩ ꯐꯩꯖꯨꯞ ꯑꯃꯈꯛꯇꯪ ꯅꯦꯟ ꯆꯨꯞꯄ ꯇꯨꯝꯗꯦꯕ ꯅꯤꯡꯊꯝꯊꯥꯗ ꯑꯣꯏꯔꯁꯨ ꯁꯃꯟꯗꯅ ꯑꯩꯁꯦ ꯌꯣꯡ ꯅꯣꯡꯃꯗꯤ ꯐꯦꯟ ꯊꯥ ꯇꯨꯝ ꯌꯥꯎꯔꯝꯃꯦ ꯑꯩꯁꯦ
ꯏꯃꯥꯢꯄꯦꯃ ꯑꯦ ꯁꯤ ꯑꯝ ꯄꯥꯟꯗ ꯌꯥꯔꯔꯣꯢ
ꯀꯔꯤ
ꯑꯦꯁꯤ ꯑꯃ ꯄꯥꯝꯗ ꯌꯥꯔꯔ‌ꯣꯏ
ꯄꯩꯁꯥ ꯄꯤꯔꯛꯑꯣ ꯑꯩ ꯄꯜꯂꯝꯒ‌ꯦ
ꯀꯩꯅꯣ ꯑꯗꯨ ꯅꯪ ꯅꯊꯧꯅꯩ
ꯑꯦ ꯁꯤ ꯑꯃ ꯄꯥꯟꯕꯁ‌ꯦ ꯂꯥꯏꯌꯦꯕꯀꯣ ꯑꯦꯁꯤ ꯑꯃ ꯄꯥꯜꯂꯨꯔꯅꯤ ꯑꯦꯁꯤꯁꯦ ꯄꯥꯜꯂꯦ ꯍꯥꯏꯔ ꯃꯇꯨꯡꯗ ꯑꯦ ꯁꯤꯒꯤ ꯊꯤꯅꯕ ꯄꯩꯁꯥꯗꯨꯅ ꯍꯦꯟꯅ ꯆꯪꯗꯣꯏꯅꯦꯕ
ꯀꯌꯥꯝ ꯀꯌꯥꯝꯒ ꯊꯤꯒꯦꯕ
ꯑꯁꯤꯁꯦ ꯃꯩ ꯆꯥꯎꯈꯔꯖꯥꯠꯅꯤ ꯀꯩꯅꯣ
ꯀꯌꯥꯃꯨꯛ ꯊꯤꯖꯥꯠꯅꯣ
ꯍꯥ
ꯀꯌꯥꯝꯃꯨꯛ ꯊꯤꯖꯥꯠꯅꯣ
ꯈꯪꯗꯦꯗ ꯑꯗꯨꯗꯤ ꯊꯥꯔꯤ ꯃꯇꯨꯡꯗꯨꯒꯤ ꯃꯈꯥ ꯄꯣꯜꯂ‌ꯦ ꯑꯗꯨꯕꯨꯗꯤ
ꯉꯥꯏꯍꯥꯛ ꯊꯥꯔ ꯉꯥꯏꯍꯥꯛ ꯈꯔ ꯏꯪꯍꯟꯂꯒ ꯃꯨꯊꯠꯂ‌ꯣ
ꯀꯩꯕ
ꯊꯥꯔꯒ ꯈꯔ ꯏꯪꯍꯟꯂꯒ ꯃꯨꯊꯠꯂꯗꯤ ꯌꯥꯗ꯭ꯔꯥ
ꯑꯥ ꯌꯥꯕꯗꯤ ꯌꯥꯏ ꯑꯗꯨ ꯑꯦꯁꯤ ꯍꯣꯏ ꯑꯩꯈꯣꯏ ꯁ꯭ꯋꯥꯏꯗꯗꯤ ꯑꯃꯨꯛ ꯑꯩꯈꯣꯏ ꯁ꯭ꯋꯥꯏꯗꯗꯤ ꯑꯌꯨꯛ ꯅꯨꯡꯊꯤꯟꯁꯦ ꯑꯗꯨꯝ ꯑꯩꯈꯣꯏ ꯁ꯭ꯋꯥꯏꯗꯅ ꯑꯃꯨꯛ ꯐꯦꯟꯅ ꯑꯃꯨꯛ ꯌꯥꯏꯌ‌ꯦꯕ ꯌꯥꯕꯕꯨꯗꯤ ꯍꯥꯏꯖꯕꯩ ꯋꯥꯅꯤ ꯐꯅ ꯁꯥꯔꯁꯨ ꯐꯦꯟꯅ ꯌꯥꯏꯌ‌ꯦꯕ ꯍꯣꯏ ꯐꯦꯟꯅ ꯌꯥꯗꯕꯁꯨ ꯂꯩ ꯅꯪꯒꯤꯗ‌ꯣ ꯀꯩꯁꯨ ꯐꯦꯟꯅ ꯌꯥꯔꯝꯃꯣꯏ ꯑꯩ ꯈꯪꯉꯤ ꯑꯗꯨꯝ ꯁꯥꯒꯠꯂꯝꯒꯅꯤ ꯐꯦꯟ
ꯁꯥꯏ ꯑꯩ ꯐꯤꯟꯁ‌ꯦ ꯃꯆꯥ ꯑꯣꯏꯕꯒꯤꯀꯣ ꯏꯪꯗꯦꯕ
ꯑꯗꯨꯁꯨ ꯅꯠꯇꯅꯀꯣ ꯐꯦꯟꯁꯦ ꯁꯨꯝ ꯀꯨꯏꯅ ꯍꯨꯝꯖꯤꯜꯂꯗꯤ ꯐꯦꯟꯗꯣ ꯑꯁꯥꯕ ꯊ‌ꯣꯛꯂꯛꯄꯅꯦꯕ ꯒꯌꯥꯟ ꯇꯥꯔꯕ ꯑꯗꯨꯅ ꯐꯦꯟꯗꯣ ꯈꯪꯗꯦ ꯅꯪ ꯀꯩꯗꯧꯔꯝꯃꯤꯅꯣ ꯍꯛꯆꯥꯡ ꯅꯨꯡꯉꯥꯏꯇꯦ ꯍꯥꯏꯗꯨꯕꯨ ꯍꯤꯗꯥꯛ ꯒꯨꯂꯤ ꯆꯥꯁꯤꯟꯅꯕ ꯍꯧꯒꯠꯇꯅ ꯈꯣꯠꯇꯅ ꯇꯧꯒꯦ ꯂꯩꯇꯦ ꯇꯧ ꯂꯩꯗꯣ ꯀꯩꯅꯣ
ꯍꯧꯒꯠꯅꯤꯡꯗ‌ꯦꯗ ꯋꯥꯏ
ꯀꯔꯤꯒꯤꯅꯣ ꯍꯧꯒꯠꯅꯤꯡꯗꯦ ꯍꯥꯏꯁꯤꯕꯣ ꯅꯣꯏꯗꯣꯝ ꯅꯣꯡ ꯃꯪꯕ꯭ꯔ‌ꯣ ꯈꯪꯉꯝꯃ‌ꯣꯏꯅ‌ꯦ ꯃꯄꯥꯟ ꯊꯣꯛꯇ꯭ꯔꯤꯅꯤꯅ
ꯅꯨꯡꯁꯥ ꯁꯥꯏꯌꯦ ꯑꯩ ꯅꯨꯡꯁꯥ ꯆꯪꯉꯛꯄ ꯖꯤꯡꯒ ꯄꯥꯜꯂꯦ ꯍꯥꯏꯗꯨꯗꯤ‌ ꯅ‌ꯪꯉ‌ꯣꯟꯗ
ꯑꯣ ꯃꯊꯛꯇ ꯑꯉꯧꯕ ꯑꯃ ꯍꯥꯞꯄꯗꯣ
ꯍꯣꯏ ꯑꯗꯨ ꯌꯥꯝ ꯁꯥꯏꯌꯦꯕ
ꯁꯥꯕꯅꯤ ꯀꯥꯁꯦ ꯃꯝꯃꯒꯅ ꯍꯦꯛꯇ ꯏꯪꯗꯣꯏ ꯃꯥꯟꯗ꯭ꯔꯥ ꯉꯥꯜꯂꯒꯅ ꯁꯥꯗꯣꯏ ꯃꯥꯜꯂꯤꯀꯣ ꯋꯥꯈꯟꯅꯔ ꯀꯩꯅꯣ ꯆꯞꯇꯤ ꯃꯥꯟꯅꯕ꯭ꯔꯥ ꯈꯪꯗꯦꯕ
ꯑꯗꯨ ꯃꯩ ꯑꯦꯜ ꯏ ꯗꯤ ꯃꯩ ꯑꯃ ꯊꯥꯟꯖꯜꯂꯨꯕꯀꯣ ꯈꯪꯁꯥ ꯁꯥꯕꯅꯦ ꯍꯥꯏꯕ
ꯈꯪꯗꯦ ꯋꯥꯈꯜꯅꯔ ꯀꯩꯅꯣ ꯑꯗꯨ ꯒꯌꯥꯟ ꯇꯥꯗ‌ꯦ ꯀꯔꯤꯒꯤꯅꯣ ꯁꯤꯁꯦ ꯃꯩꯁꯥꯕꯨꯗꯤ ꯄꯨꯊꯣꯛꯏꯀꯣ ꯃꯩ ꯍꯥꯏꯁꯦ ꯂꯥꯏꯠꯇ ꯑꯣꯏꯔꯁꯨ ꯕ꯭ꯂꯞꯇ ꯑꯣꯏꯔꯁꯨ ꯃꯩꯁꯥꯁꯦ ꯄꯨꯗꯤ ꯄꯨꯊꯣꯛꯑꯦꯕ ꯑꯗꯨꯏꯁꯨ ꯃꯣꯏ ꯄꯨꯊꯣꯛꯇꯅ ꯃꯩꯁꯥ ꯀꯌꯥꯝ ꯄꯨꯊꯣꯛꯊ‌ꯣꯏꯅꯣꯕ
ꯑꯗꯨꯅꯦ ꯗꯥꯏꯔꯦꯛ ꯌꯥꯔꯨꯕ ꯅꯠꯇꯦꯕ ꯎꯕ ꯇꯪꯗ ꯁꯥꯕꯅꯦꯕ
ꯁꯥꯕꯅꯤ ꯑꯗꯨ ꯀꯔꯤꯒꯤꯅꯣ ꯈꯪꯗꯦ ꯃꯁꯤ ꯃꯌꯥꯝꯅ ꯂꯣꯏ ꯍꯥꯏꯅꯩ ꯒ꯭ꯌꯥꯟ ꯇꯥꯗꯦꯗ ꯇꯧꯔꯤꯁꯦ ꯅ‌ꯣꯏ ꯃꯥꯅ ꯆꯥꯛ ꯊꯣꯛꯈ꯭ꯔꯦ ꯑꯗꯨꯗꯤ ꯅꯪ ꯅꯥꯔꯕꯅꯤꯅ
ꯀꯔꯤ ꯌꯦꯟꯖꯥꯡ
ꯑꯩ ꯈꯣꯟꯖꯦꯜꯒ ꯑꯣꯜꯂꯤꯁꯦ ꯌꯦꯡꯉꯣ ꯑꯩ ꯈꯣꯟꯖꯦꯜ ꯑꯣꯟꯗ꯭ꯔꯣ
ꯅꯥꯅꯤ ꯅꯥꯅꯤ ꯌꯥꯔꯣꯏ ꯃꯤ ꯄꯤꯖꯅꯤꯡꯗꯦ ꯅꯁꯥ ꯇꯣꯝ ꯆꯥꯏ
ꯏꯇꯣꯟ ꯆꯥꯗꯦ ꯏꯃꯥꯟꯅꯕꯤ ꯆꯥꯃꯤꯅꯕꯅꯤ ꯑꯩ ꯑꯆꯥꯥꯄꯣꯠ ꯆꯥꯕꯝ ꯆꯠꯂꯒ ꯏꯇꯣꯝ ꯆꯥꯕꯒꯤ ꯄꯋꯥꯔ ꯂꯩꯇ꯭ꯔꯤꯀꯣ ꯍꯂꯣ ꯍꯜꯂꯣ ꯍꯜꯂꯣ ꯎꯝ ꯎꯝ ꯎꯝ ꯎꯝ ꯎꯝ ꯎꯝ ꯎꯝ ꯎꯝ ꯑꯝ ꯎꯝ ꯎꯝ ꯎꯝ ꯎꯝ ꯎꯝ ꯑꯣ ꯑꯣ ꯎꯝ ꯎꯝ ꯎꯝ